ꯇꯥꯕ꯭ꯔꯣ
ꯇꯥꯏꯌꯦ
ꯀꯩ ꯊꯕꯛ ꯂꯧꯁꯤꯜꯂꯒꯦ ꯅꯪ ꯑ ꯀꯩꯅꯣ ꯇꯧꯒꯦ ꯍꯥꯏꯗꯨꯕꯣ
ꯇꯨꯝꯅꯤꯡꯉꯛꯄꯒꯤ
ꯍꯥ ꯑꯩꯉꯣꯟꯗ ꯍꯥꯏꯗꯣꯏꯗꯣ ꯅꯪꯉꯣꯟꯗ ꯑꯣꯏꯅ ꯍꯟꯖꯤꯜꯂꯛꯑꯦ ꯇꯧꯔꯤꯁꯦ
ꯎꯝ
ꯆꯩꯕꯨ ꯆꯩꯊꯣꯛꯎꯔꯒ ꯅꯪꯗꯤ ꯇꯨꯝꯕꯅ ꯃꯔꯨꯅꯤ ꯄꯩꯁꯥ ꯇꯥꯅꯤꯡꯗꯕꯅꯦ ꯍꯥꯏꯕꯗꯣ
ꯑꯩꯉꯣꯟꯗ ꯑꯃꯨꯛ ꯊꯣꯛꯑꯣꯅꯦ ꯅꯣꯡꯊꯛꯇ ꯇꯤꯟ ꯁꯤꯠꯆꯜꯂꯒ ꯏꯃꯥꯏꯊꯛꯇ ꯇꯥꯔꯛꯏ ꯍꯥꯏꯕꯗꯣ ꯑꯩꯒꯤ ꯍꯟꯗꯛ ꯏꯐꯝꯗ ꯊꯣꯛꯔꯔꯦ ꯉꯁꯤꯗꯤ
ꯎꯇꯤ ꯁꯥꯁꯤꯂꯨꯏ ꯇꯧꯔꯤꯅꯤ ꯑꯩꯈꯣꯏꯗꯤ ꯌꯦꯡꯉꯨꯅꯦ ꯎꯇꯤ ꯊꯣꯡꯕ ꯆꯥꯔꯦꯀꯣ ꯑꯗꯩ ꯃꯥꯏꯔꯦꯟ ꯊꯣꯡꯕ ꯆꯥꯔꯦ ꯑꯗꯩ ꯀ ꯃꯥꯏꯔꯦꯟ ꯀꯥꯡꯍꯧ ꯆꯥꯔꯦ ꯑꯗꯨꯝ ꯅꯟꯊꯔꯛ ꯇꯥꯕꯗꯨꯗꯤ ꯃꯁꯥꯅ ꯍꯥ ꯅꯨꯡꯉꯥꯏ ꯇꯨꯝꯊꯣꯛꯎ꯭ꯔꯦ ꯄꯨꯡ ꯑꯃ ꯑꯅꯤꯃꯨꯛ ꯇꯨꯝꯊꯣꯛꯎꯔꯦ ꯗꯩ ꯃꯤꯀꯞ ꯊꯣꯛꯂꯛꯑꯦ ꯍꯩ ꯆꯥꯒꯦ ꯇꯧꯔꯝꯕꯅꯤ ꯀꯩꯀꯩ ꯍꯩ ꯆꯥꯕ ꯌꯥꯒꯦꯅ ꯊꯤꯔꯝꯕꯅꯤꯗ
ꯅꯣꯏ ꯆꯝꯄꯥꯗ ꯄꯥꯟꯗ꯭ꯔꯕ ꯅꯣꯏ ꯏꯚꯥꯏ ꯍꯣꯏꯗꯤ ꯌꯥꯝ ꯄꯥꯟꯗꯥꯏꯅꯦ
ꯄꯤꯛꯏꯌꯦ ꯍꯧꯖꯤꯛꯇꯤ ꯃꯠ ꯃꯇꯝ ꯑꯣꯏꯗ꯭ꯔꯦ ꯈꯔ ꯈꯔ ꯀꯩꯅꯣ ꯇꯧꯗꯉꯥꯏꯔꯤ ꯍꯧꯖꯤꯛ ꯄꯥꯟꯕ ꯍꯩ ꯍꯥꯏꯒꯗꯤ ꯍꯩꯅꯧ ꯂꯩ ꯍꯩꯅꯧ ꯄꯥꯜꯂꯤ ꯑꯇꯣꯞꯄꯗꯤ ꯀꯩꯝ
ꯍꯩꯅꯧ ꯍꯧꯖꯤꯛ ꯃꯇꯝꯒꯤ ꯍꯩꯅꯧ ꯍꯩꯈꯥ
ꯍꯩꯈꯥꯒꯗꯤ ꯂꯣꯏꯈ꯭ꯔꯦꯗ ꯃꯇꯝ ꯍꯩꯈꯥꯏꯗꯣ ꯍꯣꯏ ꯑꯁꯨꯝ ꯅꯥꯀꯟꯒꯤ ꯑꯩꯈꯣꯏꯒꯤ ꯑꯍ ꯑꯊꯨꯝꯕꯤ ꯏꯪ ꯑꯏꯪꯕꯔꯣꯝ ꯄꯥꯝꯕꯤ ꯑꯊꯨꯝꯕꯤꯗꯣ ꯑꯗꯨꯒꯨꯝꯕꯗꯤ ꯂꯩꯔꯝꯒꯤꯒꯅꯤ
ꯁꯦꯃꯒꯗꯣ ꯆꯥꯗꯕ ꯀꯨꯏꯔꯦ ꯍꯦ ꯕꯨꯡ
ꯌꯦꯟꯖꯦ ꯑꯩ ꯅꯣꯡꯃ ꯅꯣꯡꯃꯒꯤ ꯑꯃꯃꯝ ꯑꯃꯃꯝ ꯆꯥꯖꯕꯅꯦꯕ ꯑꯌꯨꯛ ꯉꯟꯇꯥꯗ ꯑꯗꯣ ꯀꯨꯏꯔꯦ ꯆꯥ ꯆꯥꯗꯕ ꯍꯧꯖꯤꯛ ꯁꯦꯝꯒ ꯂꯩꯈꯤꯗꯕ ꯀꯨꯏꯔꯦ ꯄꯩꯁꯥꯒ
ꯈꯔ ꯈꯔ ꯂꯩꯔ ꯆꯥꯔ ꯐꯗꯣꯏꯅꯦ ꯑꯣꯠꯀ ꯇꯧꯔꯒ ꯒ꯭ꯌꯥꯁ ꯂꯥꯛꯏꯕ ꯃꯥꯥꯜꯂꯦ ꯒ꯭ꯌꯥꯁ ꯊꯥꯡꯉ ꯄꯨꯔꯛꯑꯦ
ꯑꯣꯍꯣ
ꯕ ꯒ꯭ꯌꯥꯁ ꯂꯥꯛꯏꯔꯣ ꯀꯥꯏ ꯆꯠꯂꯨꯏꯅꯣ ꯅꯪ ꯆꯥꯛ ꯆꯔꯥꯒ ꯆꯗꯕꯤꯗ ꯍꯧꯖꯤꯛ ꯆꯥꯗꯧꯔꯤꯔꯥ ꯁꯤꯗ ꯑꯃꯨꯛ ꯆꯠꯈꯤꯗꯣꯏꯔꯣ
ꯒꯤꯌꯥꯁ ꯑꯌꯦꯟ ꯕ ꯁꯦ ꯀꯌꯥ ꯄꯤꯖꯥꯠꯅꯣ
ꯍꯧꯖꯤꯛ ꯑꯌꯦꯟꯕ ꯀꯌꯥ ꯄꯤꯔꯤꯒꯦ ꯒꯤꯌꯥꯁ ꯁꯤꯕꯨ ꯕ꯭ꯂꯦꯛꯇꯔꯣ ꯁꯦ ꯅꯠꯇꯦ ꯁꯤꯡ ꯑꯃ ꯂꯤꯁꯤꯡ ꯑꯃꯒ ꯆꯅꯤ ꯈꯛꯇ ꯍꯥꯢꯍꯧꯕꯅꯤ ꯂꯣꯢꯒ꯭ꯔꯥꯕꯔꯥ ꯎꯝ
ꯂꯨꯄꯥ ꯆꯥꯝꯃꯨꯛ ꯃꯌꯥ ꯍꯦꯟꯒꯠꯆꯂꯥ ꯑꯗꯨꯗꯤ
ꯑꯥ
ꯍꯥꯟꯅ ꯍꯪꯒꯦ ꯍꯥꯟꯅ ꯂꯤꯁꯤꯡ ꯑꯃꯒ ꯆꯥꯝꯃ ꯀꯨꯜꯂ ꯆꯥꯝꯃ ꯀꯨꯟꯊ꯭ꯔꯥ ꯄꯤꯕꯅꯤ
ꯗꯣ ꯂꯤꯁꯤꯡ ꯑꯃꯥꯒ ꯆꯅꯤꯒ ꯀꯌꯥꯅꯣꯝ ꯄꯤ ꯍꯥꯏ ꯀꯩꯁꯨ ꯌꯥꯝ ꯇꯥꯡꯈꯠꯄꯗꯤ ꯑꯣꯢꯗꯦꯗ ꯁꯤꯗ
ꯑꯧ ꯑꯌꯦꯡꯕꯗꯗꯤ ꯑꯩꯈꯣꯏꯁꯨ ꯆꯞ ꯃꯥꯟꯅꯔꯝꯒꯅꯤ ꯅꯣꯏꯒ ꯍꯥꯟꯅꯗꯤ ꯂꯤꯁꯤꯡ ꯑꯃ ꯆꯥꯝꯃ ꯀꯨꯜꯂ ꯑꯗꯨ ꯃꯥꯏꯅ ꯂꯩꯔꯝꯕꯅꯦꯕ
ꯎꯝ ꯑꯗꯨ ꯃꯣꯏ ꯅꯍꯥꯔꯣꯟꯗꯩ ꯂꯧꯕꯗꯤ
ꯑꯗꯨꯅꯦ ꯑꯩ ꯅꯔꯣꯟꯗ ꯇꯧꯕꯗꯨꯅꯦ ꯂꯤꯁꯤꯡ ꯑ ꯑꯍꯨꯝꯒ ꯌꯧꯔꯦ ꯍꯥꯏꯁꯦ
ꯅꯪꯗꯤ ꯃꯥꯅꯤ ꯑꯥ ꯏꯪꯒꯔꯥꯖꯤꯖꯦ ꯌꯥꯝ ꯍꯩꯕꯅꯦ
ꯎꯝ
ꯀꯩꯅꯣ ꯇꯧꯔꯛꯄꯅꯤꯅ
ꯎꯝ ꯑꯗꯨꯝ ꯉꯥꯡꯈꯤꯕꯅꯤꯗ ꯁꯨꯝ ꯌꯥ ꯒ꯭ꯔꯨꯞꯇ ꯁꯨꯝ ꯇꯣꯏꯅ ꯇꯣꯏꯅ ꯁꯤꯖꯤꯟꯅꯈꯤꯕ ꯄꯣꯠ ꯑꯣꯏꯕ ꯑꯗꯨꯒꯤꯅꯤꯗ
ꯎꯝ
ꯁꯦꯝꯗꯣꯛꯄꯕꯨꯗꯤ ꯀꯩꯗꯧꯕꯩ ꯍꯩꯔꯣꯏꯗꯣꯏꯅꯣ
ꯍꯣꯏ ꯑꯗꯨꯅꯤ ꯊꯕꯛ ꯏꯪꯈꯥꯡ ꯑꯃ ꯇꯧꯗ꯭ꯔꯤꯀꯥꯟꯗ ꯁꯨꯝ ꯋꯥꯔꯤ ꯁꯥꯟꯅꯒꯗꯧꯗꯣ ꯑꯃꯨꯛ ꯇꯨꯝꯕꯗ ꯑꯃꯨꯛ ꯇꯥꯢ ꯇꯨꯝꯕꯗ ꯍꯥꯏ ꯂꯩ ꯅꯪꯅ
ꯎꯝ ꯉꯁꯤ ꯈꯤꯇꯪ ꯇꯨꯝꯕꯁꯤꯗ ꯑꯗꯨꯁꯨ ꯇꯨꯝꯒꯦ ꯍꯥꯏꯕꯅꯤ ꯇꯨꯝꯁꯨ ꯇꯨꯝꯗ꯭ꯔꯤꯕ
ꯆꯞ ꯃꯥꯟꯅꯗ꯭ꯔ ꯑꯗꯣ ꯅꯪꯅ ꯏꯁꯧ ꯂꯥꯡꯕꯗꯣ ꯅꯍꯥꯟꯗꯒꯤ
ꯉꯍꯥꯟꯒꯤꯗꯨꯗꯤ ꯀꯩꯅꯣꯅꯤꯗ ꯑꯪ ꯀꯩ ꯍꯥꯏꯅꯤ ꯅꯪꯅ ꯁꯥꯎꯍꯜꯂꯒ ꯑꯗꯨꯒ ꯃꯔꯤ ꯃꯔꯤ ꯃꯔꯤ ꯁꯨꯝ ꯁꯥꯎꯔꯛꯄ ꯍꯥꯏꯇꯥꯔꯦ
ꯍꯣꯏ ꯐꯔꯦ ꯐꯔꯦ ꯀꯩꯗꯧꯔꯤꯅꯣ ꯍꯧꯖꯤꯛꯅ
ꯍꯧꯖꯤꯛ ꯂꯣ
ꯎꯝ
ꯅꯪꯒ ꯋꯥꯔꯤ ꯁꯥꯟꯅꯗꯕ ꯌꯥꯕ ꯇꯨꯝꯒꯦꯅ ꯋꯥꯈꯜ ꯈꯜꯂꯤ
ꯌꯥꯝꯅ ꯀꯣ ꯍꯣꯔꯦꯟ ꯃꯤꯅ ꯇꯥꯕꯗ ꯍꯪꯒꯣꯏꯒꯗꯕ ꯋꯥꯔꯤ ꯉꯥꯡꯅꯨ
ꯑꯦ ꯋꯥꯔꯤ ꯁꯥꯟꯅꯕ ꯂꯣꯏꯔꯒ ꯑꯩ ꯇꯨꯝꯒꯦꯅ ꯈꯜꯂꯤꯅꯦ ꯍꯥꯏꯕꯁꯤꯕꯨ ꯀꯩ ꯍꯪꯒꯣꯏꯅꯤꯡꯉꯥꯏ ꯌꯥꯎꯒꯦ ꯁꯤꯗꯩꯗ
ꯐꯔꯦ ꯐꯔꯦ ꯑꯩꯅ ꯂꯥꯟꯕꯅꯤ ꯚꯥꯞ ꯐꯕ ꯑꯩꯅ ꯂꯥꯟꯕꯅꯤ
ꯁꯤꯒꯤ ꯋꯥꯔꯤꯁꯦ ꯁꯥꯟꯅꯕ ꯂꯣꯏꯔꯒ ꯑꯩ ꯇꯨꯡꯒꯤ ꯈꯜꯂꯤꯅꯤ ꯍꯥꯏꯕꯁꯤꯕꯨ ꯀꯔꯤ ꯍꯪꯒꯣꯏꯅꯤꯡꯉꯥꯏ ꯌꯥꯎꯒꯦꯕ ꯈꯥꯡꯗꯦꯗ ꯅꯪꯁꯦ ꯀꯣꯛ ꯆꯥꯍꯕꯒꯨꯝ ꯇꯧꯔꯦ
ꯅꯪꯅ ꯆꯠꯈꯔꯥꯀꯥꯅꯥ ꯆꯈꯠꯂꯏꯅꯤꯅꯦ ꯑꯩ ꯍꯥꯟꯅꯗꯩꯩ ꯈꯔꯃꯨ ꯆꯥꯏꯌꯦꯅ ꯚꯥꯞ ꯐꯕꯅꯤꯅ ꯚꯥꯞ ꯐꯔꯕꯨꯊꯣꯛꯄ ꯀꯥꯡꯕꯨꯅꯦ ꯅꯪꯗꯤ
ꯑ ꯍ
ꯑꯁ ꯅꯥꯀꯣꯡꯁꯤꯅ ꯊꯦꯡꯕꯗꯅ ꯏꯟꯁꯇꯥꯒ꯭ꯔꯥꯝꯒ ꯆꯪꯅꯩꯔꯅꯤ ꯀꯔꯤꯅꯣ ꯀꯥꯏ ꯀꯥꯢꯗ ꯆꯪꯉꯤꯅꯣ ꯈꯪꯗꯦ
ꯌꯥꯝ ꯍꯧꯗꯧꯔ ꯃꯤꯒ ꯁꯥꯟꯅꯕꯗꯤ ꯌꯥꯝ ꯍꯧ ꯍꯧꯅ ꯇꯥꯏꯌꯦ
ꯑꯩꯁꯨ ꯇꯥꯏꯌꯦ ꯅꯪ ꯅꯪꯅ ꯉꯥꯡꯉꯛꯏꯗꯣ ꯑꯗꯨꯅꯤ ꯑꯩꯅ ꯍꯥꯏꯗꯨꯅꯤ ꯁꯔ ꯃꯗ ꯁꯥꯟꯅ ꯀꯥꯟꯗꯗꯤ ꯃꯈꯣꯟ ꯌꯥꯝ ꯂꯥꯎꯌꯦ ꯂꯥꯎꯅ ꯇꯥꯏꯌꯦꯅ ꯍꯥꯏꯗꯣ
ꯑꯥ
ꯅꯪꯁꯨ ꯌꯦꯡꯒꯣꯗ ꯌꯥꯝ ꯃꯌꯥꯗ ꯂꯩꯔꯤꯗꯣ
ꯐꯔꯦ ꯑꯁꯨꯝ ꯅꯥꯀꯟꯗ ꯑꯉꯥꯡ ꯃꯌꯥꯝ ꯂꯥꯡꯉꯤ ꯑꯗꯒꯤ ꯆꯥꯛꯈꯨꯝꯗꯨꯁꯨ ꯇꯧꯔꯤ ꯑꯗꯒꯤ ꯑꯃꯗ ꯂꯩꯔꯦ ꯉꯥꯡꯉꯤ ꯑꯗꯨ ꯒ꯭ꯌꯥꯟ ꯇꯥꯔꯗꯔꯦ ꯂꯩꯐꯝ ꯂꯩꯇ꯭ꯔꯦ ꯑꯗꯨꯒꯤꯅꯦ
ꯅꯨꯉꯥꯏꯇꯤꯌꯦ
ꯅꯛꯅꯔꯝꯃꯗꯤ ꯑꯩꯈꯣꯏ ꯁꯥꯢꯗ ꯑꯩꯈꯣꯏ ꯏꯅꯥꯛ ꯑꯩꯈꯣꯏ ꯌꯨꯝꯗ ꯂꯥꯛꯑꯒ ꯂꯩꯕ ꯌꯥꯕꯅꯤ ꯅꯛꯅꯔꯝꯃꯗꯤ
ꯅꯣꯏ ꯌꯨꯝꯅ ꯍꯦꯜꯅ ꯂꯥꯡꯉꯤ ꯃꯈꯣꯟ ꯃꯌꯥꯝꯅ
ꯍꯧꯖꯤꯛꯇꯤ ꯑꯝꯇ ꯂꯥꯡꯗꯦ ꯀꯅꯥꯝꯁꯨ ꯂꯩꯇꯦ ꯑꯉꯥꯡ ꯇꯌꯨꯁꯟ ꯂꯥꯛꯄ ꯃꯇꯝꯗ ꯄ꯭ꯔꯥꯏꯚꯦꯠ ꯂꯥꯛ ꯄ꯭ꯔꯥꯏꯚꯦꯠ ꯇꯝꯕ ꯂꯥꯛꯄ ꯃꯇꯝꯗ ꯈꯔ ꯂꯥꯡꯕꯩ ꯋꯥꯅꯤ
ꯎꯝ ꯏꯪꯂꯤꯁ ꯌꯥꯝ ꯍꯩꯌꯦ
ꯎꯝ ꯅꯪꯅ ꯑꯗꯨꯃꯥꯏꯅ ꯁꯟꯗꯣꯛꯅ ꯇꯥ ꯗꯨꯅ ꯍꯦꯟꯅꯅꯦ ꯐꯠꯇꯕ ꯑꯣꯏꯔꯅꯤ
ꯐꯔꯦ ꯐꯔꯦ
ꯁꯣꯏꯕꯕꯨ ꯇꯝꯕ ꯉꯝꯕ꯭ꯔꯣ
ꯑꯁ ꯉꯥ ꯐꯥꯕ ꯌꯥꯝ ꯆꯠꯅꯤꯡꯉꯤꯗ ꯏꯟ ꯊꯥꯔꯒ ꯉꯥ ꯃꯈꯜ ꯃꯈꯥ ꯃꯈꯜ ꯐꯥꯔꯒ ꯆꯥꯔꯗꯤ ꯅꯧꯕ ꯌꯥꯎꯔ ꯅꯨꯡꯉꯥꯢꯇꯕ ꯀꯣ
ꯍꯣꯏ ꯏꯟ ꯏꯟ ꯖꯤꯝꯍꯣꯏꯒꯤ ꯀꯩꯅꯣ ꯂꯩꯕꯗꯣ ꯅꯨꯡꯉꯥꯏꯕ ꯋꯥꯈꯜꯗꯣ ꯑꯗꯨꯒꯤ ꯔꯥꯒꯗ ꯄꯥꯝꯃꯦ ꯑꯩꯁꯨ ꯌꯥꯝ ꯏꯟ ꯌꯥꯝ ꯁꯣꯜꯂꯤꯗ ꯑꯩꯈꯣꯏꯗꯤ ꯅꯣꯡꯕꯨ ꯆꯨꯔꯗꯤ ꯍꯦꯛꯇ ꯁꯣꯜꯂꯤ ꯑꯩꯈꯣꯏꯗꯤ ꯅꯋꯥꯢꯔꯝꯒꯤ ꯂꯥꯢꯟꯗ ꯍꯥꯖꯤꯛꯇꯤ ꯂꯩꯇꯤꯌꯦ ꯏ ꯑ ꯍꯦꯛ ꯄꯨꯈꯤ ꯐꯪꯉꯦ ꯐꯨꯖꯟꯈ꯭ꯔꯑꯕꯃꯤꯅꯀꯣ ꯂꯩꯥꯇꯦꯗ
ꯇꯨꯔꯦꯟꯁꯤꯗ ꯏꯝꯐꯝ ꯏꯝꯐꯝꯜ ꯁꯦꯠꯂꯒ ꯁꯦꯝꯃꯒꯁꯨ ꯌꯥꯝ ꯀꯟꯅ ꯁꯨꯝ ꯁꯣꯅꯔꯤ ꯑ ꯃ ꯃꯈ ꯈ ꯆ ꯍꯦꯛꯇ ꯂꯥꯛꯇꯦꯕ ꯉꯁꯦꯞ ꯉꯄꯥꯏ ꯑꯗꯒꯤ ꯅꯩꯅꯣꯟ ꯉꯥꯃꯨ ꯒꯕꯧ ꯉꯥ ꯑꯗꯨꯝ ꯆꯥꯔ ꯀꯥꯟꯗ ꯍꯥꯎꯕ ꯑꯣꯏꯕꯗꯣ ꯇꯨꯔꯦꯟꯒꯤ ꯉꯥꯁꯦ ꯑꯗꯨꯃꯥꯏꯅ ꯇꯧꯋꯦꯕꯀꯣ
ꯎꯝ ꯑꯗꯨ ꯏ ꯗꯣ ꯁꯥꯍꯜꯂꯣ ꯑꯗꯣ ꯍꯥꯡꯒꯦꯟ ꯑꯃ ꯁꯥꯍꯜꯂꯣ ꯑꯗꯨꯒ ꯍꯪꯒꯦꯟꯗꯨꯒ ꯆꯥꯟꯅꯕ ꯇꯧꯔꯒ ꯏꯟꯗꯣ ꯂꯩꯔꯣ ꯏꯟ ꯀꯩꯁꯨ ꯇꯥꯡꯗꯕꯅꯤ ꯂꯨꯄꯥ ꯆꯥꯝꯃ ꯆꯅꯤ ꯃꯉꯥ ꯀꯌꯥ ꯄꯤꯔꯝꯅꯤꯒꯦ ꯏꯟꯕꯣ
ꯑꯣ ꯑꯣ
ꯑꯗꯩ ꯍꯪꯒꯦꯗꯨꯁꯨ ꯏꯁ ꯀꯩꯗꯧ ꯇꯟꯗꯣꯏꯅꯣ ꯑꯗꯨꯛ ꯌꯥꯝ ꯆꯤꯡꯅꯤꯡꯉꯕꯗꯨꯕꯣ ꯑꯩ ꯑꯣꯏꯗꯤ ꯆꯤꯡꯉꯅꯤ ꯑꯩ ꯍꯪꯒꯦꯟ ꯑꯅꯤ ꯏꯠꯍꯟꯂꯤꯅꯦ ꯀꯩꯅꯣ ꯆꯠꯇ꯭ꯔꯦꯠ ꯆꯠꯇ꯭ꯔꯦꯠ ꯑꯗ ꯂꯧꯈꯤꯕꯅꯦ
ꯌꯥꯝꯗ꯭ꯔꯣ ꯑꯗꯨꯗꯤ ꯌꯥꯝꯗ꯭ꯔꯣ ꯄꯩꯁꯥ ꯄꯥꯝꯃꯨꯗ꯭ꯔꯣ
ꯌꯥꯕ ꯌꯥꯝꯕꯕꯨꯗꯤ ꯑꯗ ꯑꯩ ꯃꯤꯉꯣꯟꯗ ꯁꯤꯡꯖꯜꯂꯨꯔꯕꯅꯤꯅ ꯂꯧꯗꯕꯗꯤ ꯀꯩꯃꯥꯏꯅ ꯂꯧꯔꯣꯏꯗꯣꯏꯅꯣ ꯑꯗꯨꯝ ꯂꯧꯔꯦꯗꯅ
ꯇꯧꯔꯦ
ꯑꯗꯨꯗꯣ ꯀꯩꯅꯣꯅꯤ ꯑꯥ ꯃꯣꯏꯒꯤꯗꯨꯗꯤ ꯂꯩꯔꯝꯃꯦ ꯑꯗꯨꯝ ꯑꯩꯈꯣꯏ ꯆꯦ ꯍꯣꯏꯒꯤꯅꯦꯕꯀꯣ ꯑꯗꯨꯗꯤ ꯑꯩꯈꯣꯏꯒꯤ ꯑꯥ ꯒꯥꯔꯤ ꯊꯝꯃꯝꯃꯤꯗꯨꯗ ꯌꯥꯔꯒ ꯂꯩꯔꯝꯃꯦ ꯇꯦꯛꯏꯗꯨꯅ ꯑꯩꯈꯣꯏꯒꯤ ꯑꯣꯏ ꯂꯩꯔꯝꯃꯦ ꯑꯗꯨ ꯑꯩꯈꯣꯏꯒꯤ ꯑꯣꯏ ꯈꯥꯡꯉꯝ ꯇꯥꯔꯗꯤ ꯑꯩꯅ ꯏꯁꯤꯠꯂꯝꯃꯣꯏꯗꯕꯅꯤ
ꯑꯩ ꯑꯣꯏꯖꯔꯒꯦ ꯑꯩ ꯆꯤꯡꯅꯔꯒꯦ
ꯏꯁꯁ ꯅꯪ ꯑꯗꯨ ꯄꯨꯕꯗꯨꯅ ꯍꯦꯟ ꯇꯟꯗ꯭ꯔꯣ ꯑꯗꯨꯗꯒꯤ ꯑꯃ ꯀꯣꯛ ꯂꯩ ꯌꯥꯕꯗꯨꯕꯨ
ꯎ
ꯅꯛꯄ ꯑꯣꯏꯗꯤ ꯐꯕ ꯒꯥꯔꯤꯗꯨ ꯑꯃꯛ ꯍꯥꯞꯄ ꯄꯨꯅꯦ ꯑꯗꯨꯒꯤ ꯆꯟꯖꯥ ꯑꯣꯏꯕꯗꯣ
ꯐꯔꯦ ꯐꯔꯦ
ꯑꯩ ꯑꯗꯨꯝ ꯂꯥꯛꯑꯒ ꯆꯤꯡꯖꯤꯔ ꯈꯪꯗꯦ ꯅꯨꯡꯇꯤꯒꯤ
ꯎ ꯌꯥꯝ ꯐꯅꯤ
ꯑꯁꯦꯡꯕ ꯆꯤꯡꯅꯤꯡꯏ ꯃꯤ ꯃꯌꯥꯝꯁꯦ ꯇꯨꯔꯦꯟꯗꯥꯔ ꯆꯤꯡꯉꯤꯁꯦ
ꯇꯨꯔꯦꯟꯗꯅꯤ ꯇꯨꯔꯦꯟ ꯂꯩꯉꯥꯡ ꯇꯥꯔꯛꯄꯒꯤ ꯑꯅꯧꯕ
ꯑꯗꯨꯅꯦ ꯍꯥꯏꯁꯦ ꯆꯤꯡꯅꯤꯡꯉꯦ ꯍꯥꯏꯕ ꯑꯩ ꯂꯥꯛꯑꯖꯤꯔ ꯈꯪꯗꯤꯌꯦ ꯕꯁꯇ ꯍꯥꯞꯄꯛ ꯌꯥꯒꯗ꯭ꯔꯥ
ꯌꯥꯒꯅꯤ ꯒꯥꯔꯤ ꯐꯥꯎ ꯂꯣꯏ ꯍꯥꯞꯅꯩꯗ ꯁꯥꯏꯀꯜ ꯀꯀꯩ ꯂꯣꯏ ꯍꯥꯞꯅꯩꯗ
ꯑꯦ ꯍꯪꯒꯦꯅ ꯑꯃꯒ ꯇꯧꯔꯒ ꯑꯩꯁꯦ ꯅꯣꯏ ꯆꯪꯉꯛꯇꯔꯦꯕ ꯌꯥꯜꯂꯒ ꯍꯪꯒꯦꯟ ꯑꯝ ꯄꯥꯏꯔꯒ ꯏꯟꯒ ꯇꯧꯔꯒ ꯑꯗꯒꯤ ꯀꯩꯀꯥꯗꯩ ꯍꯥꯞꯆꯤꯜꯂꯒ ꯊꯧꯔꯤ ꯊꯧꯔꯥꯡꯒ ꯍꯥꯞꯆꯜꯂꯒ
ꯑꯗꯨꯗꯒꯤ ꯌꯥꯝ ꯃꯥꯟꯕ ꯑꯃ ꯂꯩꯀꯣ ꯇꯧꯔꯛꯑꯅꯤ
ꯑꯧ ꯀꯩꯅꯣꯒ ꯄꯨꯔꯛꯀꯗꯧꯕꯅꯦ ꯅꯣꯏꯒꯤ ꯀꯩꯑꯦꯕ ꯉꯥ ꯍꯥꯞꯅꯅꯕꯗꯣ ꯀꯩꯕ ꯌꯦꯟꯗꯥꯏ ꯅꯠꯇꯦ ꯇꯨꯡ ꯀꯣꯟꯅ ꯇꯨꯡꯒꯣꯟ ꯀꯧꯕ꯭ꯔ ꯑꯃ ꯄꯣꯂꯥꯡ ꯑꯥ ꯀꯩꯅꯣꯅ ꯁꯥꯕꯗꯣ ꯑꯩꯈꯣꯏꯒꯤ ꯋ ꯋꯥꯅ ꯁꯥꯕꯗꯣ
ꯎꯝ ꯇꯪꯒꯣꯟ ꯀꯧ
ꯑꯗꯨꯒ ꯈ꯭ꯋꯥꯡꯗ ꯌꯦꯞꯄ ꯂꯥꯛꯀꯗꯧꯔꯛꯏꯍꯦ ꯍꯦꯛꯇ ꯉꯥꯝꯃꯤꯑꯣꯢ ꯀꯔꯤꯑꯣꯢ ꯇꯧꯔꯒ ꯃꯤꯅꯒ ꯑꯩꯉꯣꯟ ꯌꯦꯡꯉꯒ ꯅꯣꯛꯄ ꯌꯥꯝ ꯃꯥꯜꯂꯦ
ꯂꯥꯛꯇꯣꯔꯤꯕ ꯂꯝꯅ ꯀꯩꯅꯣꯗꯒꯤ
ꯎꯝ
ꯑꯗꯨꯒ ꯉꯥꯃꯤ ꯑꯣꯏꯕ ꯁꯥꯔ ꯂꯥꯛꯇꯣꯏꯕ ꯃꯈꯥꯔꯣꯝꯗꯒꯤ ꯍꯥꯏꯒꯠꯄꯅꯤ ꯍꯥꯏꯗꯤ ꯄꯛꯀꯗꯕ
ꯎꯝ ꯀꯩꯒꯤ ꯄꯛꯇꯕ ꯄꯛꯇꯣꯏ ꯄꯛꯇꯣꯏꯅꯤꯑꯣ ꯑꯩꯗꯤ ꯔꯤꯠ ꯑꯃꯟꯕ ꯑꯃ ꯂꯤꯠꯁꯜꯂꯅꯤ ꯈꯡꯒ꯭ꯔꯥꯎ ꯑꯃꯟꯕ ꯑꯃ ꯁꯦꯠꯆꯜꯂꯅꯤ ꯑꯗꯒꯤ ꯇꯨꯄꯤ ꯑꯃ ꯎꯞꯁꯜꯂꯅꯤ ꯇꯨꯡꯒꯣꯟꯗꯣ ꯀꯩꯅꯣꯗ ꯈ꯭ꯋꯥꯡꯗ ꯀꯤꯁꯜꯂꯅꯤ ꯑꯗꯒꯤꯗꯤ ꯒꯥꯔꯤꯗ ꯇꯣꯡꯉꯛꯄꯗꯗꯤ ꯀꯩꯝ ꯈꯜꯂꯔꯣꯏꯅꯦ ꯍꯣꯔꯦꯟ ꯒꯥꯔꯤꯗꯒꯤ ꯀꯨꯝꯊꯔꯒ ꯅꯣꯏꯗ ꯆꯪꯉꯛꯄꯗꯣ ꯑꯗꯨꯒꯤ ꯑꯗꯨꯒꯤ ꯃꯇꯦꯛꯇꯨꯅꯤ ꯑꯩ ꯌꯥꯝꯅ ꯅꯣꯛꯅꯤꯡꯗꯣꯏꯁꯦ ꯌꯥꯛꯂ ꯂꯥꯛꯄꯩ ꯐꯤꯕꯝꯗ ꯏꯟꯅ ꯒꯦꯜ ꯌꯥꯝ ꯌꯥꯜꯂ ꯂꯥꯛꯄꯩ ꯐꯤꯔꯝꯗꯣ
ꯍꯣꯏ ꯍꯣꯏ ꯐꯔꯦ ꯐꯔꯦ ꯁꯦ ꯂꯩꯔꯣꯁꯦ ꯅꯨꯡꯉꯥꯏꯅ ꯄꯣꯊꯥ ꯉꯥꯛꯇ ꯇꯨꯝꯊꯣꯛꯑꯣ
ꯐꯔꯦ ꯐꯔꯦ ꯊꯝꯃꯦ
ꯑꯥ